ꯇꯕ꯭ꯔꯕ
ꯇꯥꯏꯌꯦ ꯇꯥꯏꯌꯦ ꯑ ꯀꯩꯅꯣ ꯑꯁꯤꯒꯤꯁꯦ ꯑꯩ ꯀꯩꯅꯣ ꯍꯪꯅꯤꯡꯉꯦ ꯎꯝ ꯑꯩꯁꯦ ꯄꯔꯗꯦꯗꯀꯣ
ꯍꯣꯏ
ꯑꯍꯨꯝ ꯃꯔꯤꯔꯛ ꯇꯧꯕ ꯌꯥꯏ ꯍꯥꯏꯕꯗꯨ ꯆꯨꯝꯕ꯭ꯔꯣ
ꯑꯍꯨꯝ ꯃꯔꯤ ꯍꯥꯏꯕꯗꯤ
ꯀꯣꯜꯁꯦ
ꯑꯥ ꯑꯗꯨꯝ ꯇꯧ ꯃꯤ ꯑꯃꯗ꯭ꯔꯥ
ꯑꯥ ꯃꯤ ꯑꯃꯃꯝꯗ
ꯑꯥ ꯑꯗꯨꯝ ꯇꯧꯕ ꯌꯥꯏ ꯑꯗꯨ ꯍꯦꯟꯅꯁꯨ ꯇꯧꯕ ꯌꯥꯏ
ꯑꯗꯨꯗꯤ ꯌꯥꯝꯝ ꯐꯥꯏꯅ
ꯑꯗꯨꯅꯦ ꯅꯪ ꯅꯪ ꯑꯁꯨꯃꯥꯏꯅ ꯑꯩꯈꯣꯏ ꯇꯧꯕꯗꯣ ꯅꯪ ꯃꯤ ꯃꯤ ꯐꯛ ꯐꯛꯇꯤ ꯐꯪꯂꯣꯏꯕꯀꯣ ꯅꯪꯒꯤꯗꯃꯛꯁꯨ ꯑꯩꯒꯤꯗꯃꯛꯃꯁꯨ ꯄ꯭ꯔꯣꯐꯤꯠ ꯂꯩꯑꯕ ꯑꯁꯤꯅꯀꯣ
ꯑꯣ ꯑꯣ
ꯑꯗ ꯑꯁꯤꯁꯦ
ꯑꯗꯨꯅ ꯕꯦꯁ ꯇꯥꯔꯦꯀꯣ ꯑꯗꯨꯗꯤ
ꯍꯣꯏ ꯑꯗꯨꯅꯦ ꯅꯍ ꯑ ꯒ꯭ꯔꯨꯞꯗ ꯆꯠꯂꯒ ꯀꯣꯏꯊꯤ ꯊꯤꯔꯨꯁꯨ ꯑꯗꯨ ꯁ꯭ꯔꯨꯕꯨꯗꯤꯀꯣ ꯭ꯔꯕꯗ ꯊꯦꯡꯅꯕꯗꯤ ꯊꯦꯡꯅꯈ꯭ꯔꯦ ꯑꯗꯨ ꯊꯦꯡꯅꯕꯗꯨꯗꯤ ꯑꯗꯨꯝ ꯄꯥꯔꯁꯣꯅꯦꯜꯗ ꯇꯦꯛꯁ ꯇꯧꯔꯛꯑꯒꯦ ꯑꯣꯀꯦ ꯑꯗꯨꯒ ꯀꯣꯜ ꯑꯩꯠ ꯇꯧꯒꯦꯕ ꯀꯣꯜ ꯑꯗꯨꯝ ꯄꯤꯛ ꯇꯧꯑꯣ ꯅꯪꯁꯨ ꯃꯔꯛꯇ ꯇꯧꯕ ꯌꯥꯏ ꯑꯗꯨ ꯇꯧꯕ ꯌꯥꯏꯕꯀꯣ
ꯑ ꯃꯣꯏꯒꯤꯁꯦ ꯀꯩꯅꯣ ꯎꯝ ꯃꯇꯝ ꯂꯩꯗꯅ
ꯍꯣꯢ ꯍꯣꯢ
ꯏꯁꯦ ꯃꯤꯅꯤꯠ ꯀꯌꯥꯃꯨꯛ ꯀꯌꯥꯃꯨꯛꯇꯤ ꯑꯣꯏꯕꯖꯥꯠꯂꯣ ꯃꯣꯏꯒꯤꯁꯦ
ꯑꯗꯨ ꯌꯦꯡꯈꯣꯀꯣ ꯅꯥꯗꯣ ꯍꯥꯡꯕ ꯌꯥꯗꯦꯀꯣ ꯑꯩ ꯅꯪꯉꯣꯟꯗ ꯍꯣꯔꯦꯟ ꯍꯥꯏꯕꯤꯒꯦꯀꯣ
ꯑꯣ ꯑꯣ ꯑꯗꯨꯅ ꯐꯥꯗꯧ ꯃꯥꯜꯂꯤ
ꯑꯩ ꯍꯥꯏꯕꯤꯒꯅꯤ ꯑꯗꯨ ꯍꯪꯕ ꯌꯥꯗꯦ
ꯅꯨꯄꯥ ꯃꯆꯥꯁꯤꯡꯕꯨ ꯈꯥꯏꯑꯦꯅ ꯇꯧꯕꯅꯤꯕ
ꯅꯪꯒ ꯋꯥꯈꯜ ꯆꯥꯄ ꯃꯟꯅꯕꯅꯤꯀꯣ ꯑꯩꯈꯣꯏ ꯑꯣꯏꯅ
ꯑ ꯍꯧꯖꯤꯛꯁꯦ ꯑꯩꯅ ꯅꯨꯄꯥ ꯃꯆꯥ ꯑꯃꯗꯀꯣ ꯎꯝ ꯏꯕꯥꯅꯤ ꯈꯣꯏꯅꯗ꯭ꯔꯗꯤ ꯌꯥꯔꯔꯣꯏ ꯍꯥꯏ ꯀꯥꯟꯗ ꯅꯪ ꯑꯩꯕꯨ ꯀꯣꯏꯅꯕꯩ ꯉꯝꯒꯗ꯭ꯔꯣ ꯀꯥꯏꯅ ꯉꯥꯡꯉꯛꯏ
ꯑꯗꯨ ꯇꯧꯒꯅꯤ ꯑꯩꯈꯣꯏꯒꯤ ꯄ꯭ꯂꯦꯠꯐꯣꯝ ꯑꯣꯏꯈ꯭ꯔꯦ ꯁꯤꯗꯣ
ꯑꯥ ꯏꯁꯄꯣꯔꯠꯁꯀꯤ ꯀꯩꯅꯣ ꯐꯨꯠꯕꯣꯂꯔꯒꯤ ꯑꯗꯨꯒꯤ ꯋꯥꯔꯤꯒ ꯏꯔꯥꯡꯒꯤ ꯋꯥꯔꯤꯒ
ꯍꯣꯏ
ꯑꯗꯨ ꯂꯞ ꯏꯁꯇꯣꯔꯤꯒ ꯅꯨꯡꯁꯤꯕꯒꯤ ꯈꯛꯇ
ꯑ ꯍꯣꯏ ꯑꯗꯨ
ꯍ
ꯁꯤ ꯑꯩꯈꯣꯏꯒꯤ ꯑꯩꯈꯣꯏꯒꯤꯗꯣ ꯁꯤꯈ꯭ꯔꯗꯤ ꯄꯥꯔꯁꯣꯅꯦꯜ ꯑꯣꯏꯅ ꯑꯗꯨꯝ ꯇꯧꯕ ꯇꯥꯔꯦꯅꯦ
ꯑ
ꯎꯝ
ꯇꯧꯁꯤ ꯇꯧꯁꯤ ꯀꯥꯏꯗꯦꯗ
ꯑꯣꯏ ꯑꯁ ꯅꯍꯥꯟ ꯀꯣꯜ ꯇꯧꯕꯒꯨꯝꯕꯗꯣ ꯑꯗꯨꯝ
ꯇ꯭ꯔꯥꯏ ꯇꯧꯕꯗꯣ ꯀꯩꯁꯨ ꯀꯥꯏꯕ ꯂꯩꯇꯦ ꯅꯪ ꯑꯗꯨ ꯌꯥꯝ ꯀꯤ ꯃꯪꯈ꯭ꯔ ꯃꯥꯜꯂꯦꯅꯦ ꯑꯅꯤꯔ ꯍꯨꯝ꯭ꯔ ꯃꯥꯒꯤꯂꯤꯃꯤ ꯂꯩꯇꯦ
ꯉꯁꯥꯏꯀꯣ
ꯎꯝ
ꯑ ꯀꯩꯅꯣ ꯑꯩꯈꯣꯏ ꯏꯃꯥꯟꯅꯕꯤꯒ ꯇꯧꯕ ꯀꯥꯟꯗ ꯀꯩꯅꯣ ꯁꯥꯏꯕꯔ ꯗꯥꯎꯟ ꯑꯣꯏꯕꯁꯨ ꯃꯥꯂꯦꯕ ꯑꯗꯨ ꯑꯃꯨꯔꯛꯇꯤ ꯆꯠꯂꯦꯕꯀꯣ ꯑꯗꯨꯗ ꯃꯊꯪꯗꯗꯤ ꯀꯦꯝꯝ ꯆꯠꯇꯕ
ꯑꯗꯨ ꯅꯪ ꯌꯥꯝ ꯇ꯭ꯔꯥꯏ ꯇꯧꯕ ꯌꯥꯔꯣꯏ ꯇ꯭ꯔꯥꯏ ꯌꯥꯝ ꯇꯧꯒꯅꯨ
ꯑꯣ
ꯑꯗꯨ ꯅꯪ ꯃꯉꯣꯟꯗ ꯆꯠꯇ꯭ꯔꯁꯨ ꯅꯍ ꯑꯇꯩꯗ ꯑꯃꯨꯛ ꯇ꯭ꯔꯥꯏ ꯇ ꯑꯃꯨꯛ ꯀꯣꯜ ꯇꯧꯅꯤꯡꯉꯥꯏ ꯇꯧꯕ ꯑꯗꯨꯗꯤ ꯃꯀꯥꯏ ꯑꯈꯔꯅꯦ
ꯑꯗꯨ ꯑꯗꯨꯕꯨꯗꯤ ꯇꯧꯋꯦ ꯑꯗꯨ ꯀꯩꯅꯣ ꯃꯣꯏꯒꯤ ꯂꯤꯡꯇꯣ ꯃꯣꯏꯒꯤ ꯋꯦꯕꯁꯥꯏꯠꯇꯣ ꯈꯔ ꯌꯥꯗꯕꯒꯤ
ꯍꯣꯏ
ꯑꯣ
ꯑꯗꯨꯗ
ꯈꯪꯗ꯭ꯔꯦꯍꯦ ꯀꯃꯥꯏꯅ ꯇꯧꯁꯤꯔꯅ ꯈꯜꯂꯤꯅꯦ ꯑꯩꯒꯣꯏꯁꯦ ꯁꯤꯁꯦ ꯐꯪꯕꯨ ꯐꯪꯉꯗꯤ ꯑꯩꯈꯣꯏꯁꯦ ꯆꯥꯛ ꯏꯟꯁꯥꯡ ꯍꯥꯎꯕ ꯆꯥꯒꯦꯅ ꯈꯜꯂꯤꯅꯦ ꯑꯗꯨꯁꯨ
ꯆꯥꯁꯦ ꯆꯥꯁꯦ ꯑꯩꯈꯣꯏ ꯑꯗꯨꯝ ꯈꯪꯕꯁꯤꯡꯗ ꯑꯗꯨꯝ ꯆꯥꯛꯁꯨ ꯆꯥꯃꯤꯟꯅꯁꯦ
ꯅꯪꯗꯤ ꯀꯥꯏ ꯋꯥꯏꯗꯒꯤꯅꯣ
ꯑ ꯑꯩ ꯑꯗꯨ ꯍꯥꯡꯕ ꯌꯥꯗꯦꯀꯣ
ꯑꯣ
ꯑꯗꯨ ꯑꯩ ꯍꯥꯏꯔꯛꯀꯦꯀꯣ
ꯑꯣ ꯌꯥꯝꯅ ꯍꯪ ꯀꯩꯅꯣ ꯍꯥꯏꯕ ꯌꯥꯗꯕ ꯌꯥꯝ ꯂꯩꯀꯣ
ꯍꯣꯏ ꯍꯣꯔꯦꯟ ꯑꯩ ꯍꯥꯏꯔꯛꯑꯀꯅꯤ ꯑꯗꯣ ꯑꯗꯣ ꯍꯥꯡꯕꯗꯤ ꯌꯥꯗꯦꯀꯣ
ꯑꯣ
ꯑꯗꯣ ꯑꯗꯨꯝ ꯑꯦꯛꯁꯄꯤꯔꯦꯟꯁ ꯑꯣꯏꯅ ꯑꯗꯨꯝ ꯈꯪꯕꯅ ꯐꯩꯌꯦ ꯀꯩꯁꯨ ꯅꯠꯇꯦ ꯃꯤ ꯈꯔꯗꯤ ꯑꯈꯥꯏꯅꯤꯉꯥꯏ ꯆꯪꯕꯅꯦꯕ ꯁꯤꯗꯀꯣ ꯍꯥꯏꯕꯗꯤ ꯏꯁꯩꯒꯨꯝꯕ ꯁꯔꯒ ꯑꯗꯨꯒꯨꯝꯕꯗꯤ ꯌꯥꯗꯦꯀꯣ
ꯀꯩꯅꯣ ꯆꯍꯤꯁꯨ ꯍꯪꯕ ꯌꯥꯗꯕ꯭ꯔꯣ
ꯑꯗꯨꯁꯨ ꯍꯥꯡꯉꯨ ꯌꯥꯗꯦ ꯃꯤꯡꯁꯨ ꯍꯥꯡꯉꯨ ꯌꯥꯗꯦ
ꯑꯦ ꯌꯥꯔꯣꯏꯗꯕ ꯃꯌꯥꯝꯅ ꯍꯅꯦꯩ ꯁꯤꯗ
ꯑꯗꯨꯅꯦ ꯑꯗꯨꯒꯤ ꯄꯥꯔꯁꯣꯅꯦꯜꯗ ꯇꯦꯛꯁ ꯇꯧꯕꯗꯣ
ꯑ ꯅꯨꯡꯁꯤꯕꯒꯤ ꯋꯥꯔꯤ ꯈꯛꯇ ꯁꯥꯗꯣꯏꯅꯦ ꯑꯗꯨꯗꯤ
ꯑꯁ ꯅꯨꯡꯁꯤꯒꯗꯕꯅꯤ ꯀꯩꯅꯣ
ꯑꯥ ꯑꯗꯨ ꯂꯩꯕꯒꯤ ꯀꯩ ꯀꯩꯅꯣ ꯈꯪꯅꯗꯕ ꯃꯤꯁꯤꯡꯗꯣ ꯌꯥꯝ ꯈꯪꯅꯝꯅꯤꯀꯜ
ꯑꯁꯤꯗꯒ ꯍ
ꯀꯨꯏꯈ꯭ꯔꯕꯅꯤꯅ ꯅꯣꯏꯁꯦ ꯈꯪꯗ꯭ꯔꯦ ꯂꯩꯕꯨ ꯂꯩꯒꯗ꯭ꯔꯥ ꯂꯩꯕꯨ ꯂꯩꯔꯝꯅꯤ
ꯑꯁ ꯑꯗꯨ ꯑꯗꯨꯃꯗꯤ ꯏꯗꯧꯗ꯭ꯔꯤꯍꯦ ꯎꯝ ꯐꯔ ꯂ ꯎ
ꯍꯌꯦꯡꯗꯤ ꯀꯥꯏ ꯆꯠꯅꯤ ꯅꯣꯏꯗꯤ ꯊꯕꯛ ꯆꯠꯇꯣꯏꯔꯣ
ꯑꯩ ꯊꯕꯛꯄꯨꯗꯤ ꯀꯩꯁꯨ ꯇꯧꯗ꯭ꯔꯦ ꯍꯧꯖꯤꯛꯇꯤꯀꯣ ꯋꯥꯀꯞ ꯀꯟꯅ ꯌꯦꯡꯉ ꯈ ꯂꯩꯕꯗꯣ ꯃꯣꯏꯒꯤꯗꯃꯛꯇ ꯅꯨꯡꯊꯤꯅ ꯇꯨꯝꯕ ꯃꯍꯤꯡꯗ ꯃꯣꯏꯕꯨ ꯉꯥꯏ ꯌꯦꯡꯕ ꯑꯗꯨ ꯇꯧꯔ ꯂꯩꯕꯅꯦ
ꯑꯣꯥ
ꯃꯣꯏꯗꯤ ꯀꯩꯁꯨ ꯈꯥꯡꯝꯕꯤꯗꯕꯀꯣ ꯑꯩꯈꯣꯏꯅ ꯃꯣꯏꯒꯤꯗꯃ ꯍ ꯅꯥꯕ ꯈꯛꯇꯅꯤꯅ
ꯀꯩꯅꯣ ꯍꯧꯖꯤꯛꯀꯧꯅ ꯑꯗꯨꯝ ꯎꯝ ꯐꯠ ꯐꯠ ꯆꯠꯂꯗꯤꯀꯣ ꯔꯤꯡꯒꯨꯝꯕ ꯑꯗꯨꯝ ꯔꯤꯁꯤꯞ ꯇꯧꯕ ꯑꯗꯨ ꯐ ꯐꯠ ꯆꯠꯂꯗꯤ ꯅꯣꯏꯁꯦ ꯅꯍꯥꯟꯈꯩꯗꯤ ꯌꯥꯝ ꯅꯨꯡꯉꯥꯏꯔꯝꯅꯤ ꯑꯩ ꯈꯪꯉꯦ ꯉꯁꯤ ꯈꯛꯇ ꯑꯩꯅ ꯆꯪꯉꯛꯄ ꯑꯣ
ꯑꯩꯈꯣꯏ ꯉ ꯑꯩ ꯀꯩꯅꯣ ꯑꯩ ꯂꯥꯁ ꯅꯥꯏꯠ ꯗꯒꯤ ꯑꯗꯨꯝ ꯃꯦꯠꯁ ꯉꯥꯏꯕ ꯑꯣꯏꯅ ꯇꯧꯕꯗꯣ ꯑꯗꯨꯣ ꯄ꯭ꯔꯣꯕ꯭ꯂꯦꯝ ꯀꯩꯁꯨ ꯂꯩꯇꯦ ꯉꯁꯤꯗꯒꯤ ꯄ꯭ꯔꯣꯕ꯭ꯂꯦꯝ ꯊꯦꯡꯅꯑꯕꯅꯦꯕꯀꯣ
ꯑꯣ ꯑꯩꯈꯣꯏꯁꯦ ꯑꯌꯨꯛꯇ ꯀꯩꯅꯣ ꯑ ꯑꯁꯤꯗ ꯆꯪꯉꯛꯄꯅꯤꯕ ꯑꯗꯨꯗ
ꯎꯝ
ꯄ꯭ꯔꯣꯕ꯭ꯂꯦꯝꯁꯨ ꯊꯣꯛꯂꯛꯄ ꯑꯗꯨꯗꯒꯤ ꯑꯩꯈꯣꯏꯁꯦ ꯇꯟꯗꯤ ꯇꯟꯕ ꯀꯩꯅꯣ
ꯃꯤ ꯑꯇꯩ ꯑꯩꯉꯣꯟꯗ ꯀꯩꯅꯣ ꯇꯧꯅꯤꯡꯗꯕꯀꯣ ꯀꯣꯜ ꯇꯧꯅꯤꯡ
ꯍꯣꯏ ꯑꯗꯣ ꯍꯌꯦꯡꯗꯒꯤꯗꯤ ꯑꯗꯨꯝ ꯈꯔꯗꯤ ꯅꯨꯡꯉꯥꯏꯈ꯭ꯔꯅꯤ ꯑꯩ ꯉꯁꯤꯗꯤ ꯃꯤ ꯑꯅꯧꯕꯗꯣ ꯑꯗꯨꯝ ꯌꯥꯝꯃꯦ ꯍꯌꯦꯡꯗꯤ ꯑꯅꯧꯕꯒꯤ ꯀꯩꯅꯣ ꯚꯦꯀꯦꯟꯁꯤ ꯂꯩꯇ꯭ꯔꯦ ꯑꯗꯨꯒꯤꯗꯤꯀꯣ
ꯑ ꯑꯣ
ꯑꯗꯨꯗꯤ ꯄ꯭ꯔꯣꯁꯦꯁꯇꯨꯁꯨ ꯌꯥꯝ ꯁꯥꯡꯅꯔꯣꯏ ꯑꯗꯨꯃꯥꯏꯅ ꯍꯟꯅꯗꯤ ꯇꯧꯗꯦ ꯑꯗꯨꯕꯨ ꯉꯁꯤ ꯑꯁꯤꯗꯒꯤ ꯑꯗꯨꯝ ꯇꯧꯈ꯭ꯔꯅꯤ ꯉꯁꯤ ꯑꯍꯤꯡꯗꯒꯤꯀꯣ ꯑꯗꯨꯗꯤ ꯑꯩꯈꯣꯏ ꯇꯧꯈ꯭ꯔꯕꯁꯤꯡꯗꯤ ꯄꯦꯃꯦꯟꯗꯣ ꯑꯗꯨꯝ ꯐꯪꯕ ꯌꯥꯕꯒꯤ ꯆꯥꯟꯁ ꯂꯩꯕꯅꯤꯀꯣ
ꯑꯥ ꯎꯝ ꯌꯥꯝ ꯅꯨꯡꯉꯥꯏꯅ ꯀꯩꯅꯣ ꯑꯁ ꯑꯩꯈꯣꯏ ꯑꯗꯨꯗꯤ ꯉꯁꯥꯏ ꯉꯥꯡꯕ ꯌꯥꯗꯕ ꯃꯌꯥꯝ ꯉꯥꯡꯈ꯭ꯔꯦ
ꯑꯗꯨꯕꯨꯗꯤ ꯀꯥꯏꯗꯦ ꯀꯥꯏꯗꯦ ꯊꯃ ꯑꯗꯨꯝ
ꯈꯪꯗꯕꯩꯀꯣ
ꯍꯣꯏ ꯍꯣꯏ
ꯏꯃꯥꯟꯅꯕꯤ ꯑꯃꯅꯀꯣ
ꯍꯣꯏ
ꯑꯗꯨꯒꯤ ꯑ ꯔꯨꯜꯇꯣ
ꯎꯝ
ꯊꯥꯔꯛꯑꯦ ꯑꯃꯨꯛꯀ ꯑꯗꯨꯗꯣ ꯌꯦꯡꯉꯣ ꯑꯗꯨ ꯌꯦꯡꯉꯒ ꯅꯪꯁꯦ ꯀꯩ ꯀꯩꯅꯣ ꯇꯧꯑꯣ ꯍꯥꯏꯕ
ꯍꯣꯏ
ꯑꯗꯨ ꯑꯣꯏꯔꯁꯨ ꯃꯁꯥꯒꯤ ꯉꯥꯡꯄꯅꯤꯅ ꯌꯥꯗ꯭ꯔꯦ ꯑꯗꯨꯝ ꯊꯣꯛꯂꯛꯈ꯭ꯔꯦ
ꯑꯗꯨꯅꯦ ꯑꯗꯨꯕꯨ ꯑꯁ ꯃꯣꯏꯒꯤ ꯔꯨꯜꯗꯨ ꯂꯣꯏꯅꯃꯛ ꯐꯣꯂꯣꯠ ꯇꯧꯒꯗꯕꯗꯗꯤ ꯂꯩꯇꯦ ꯑꯗꯨꯕꯨ ꯌꯥꯗꯕ ꯈꯔꯗꯤ ꯂꯩꯗꯤ ꯂꯩꯌꯦꯅꯀꯣ
ꯎꯝ ꯑꯥ ꯑꫭ ꯑꫭ ꯑꫭ ꯒ꯭ꯔꯨꯞꯇ ꯃꯤ ꯃꯌꯥꯝꯁꯨ ꯀꯩꯅꯣ ꯌꯥꯝ ꯉꯥꯡꯅꯩꯌꯦꯀꯣ
ꯍꯣꯏ
ꯅꯨꯄꯥꯈꯣꯏꯅꯦ ꯍꯥꯏꯌꯦ
ꯑꯗꯨ ꯃꯣꯏꯗꯤ
ꯃꯣꯏꯒꯤ
ꯃꯣꯏꯗꯤ ꯀꯣꯜꯁꯨ ꯇꯧꯗꯕꯅꯤ ꯑꯗꯨꯝ ꯇꯦꯛꯁꯗ ꯅꯨꯄꯥ ꯅꯨꯄꯤ ꯈꯥꯏꯅꯕ ꯆꯪꯕꯁꯨ ꯌꯧꯕꯅꯤ ꯃꯦꯒ꯭ꯔꯥꯗꯤ
ꯑꫭ
ꯍꯅ ꯍꯥꯟꯅ ꯖꯣꯏꯟ ꯇꯧꯕ ꯑꯔꯤꯕꯁꯤꯡꯗꯣ ꯃꯣꯏꯗꯤ ꯀꯣꯜ ꯇꯧꯒꯅꯤ ꯑꯩꯅ ꯑꯃꯨꯛ ꯀꯣꯜ ꯇꯧꯏ ꯅꯥꯏꯕ ꯀꯣꯠꯇꯣ ꯑꯗꯨꯒꯤ ꯀꯌꯥ ꯇꯧꯗꯦꯀꯣ ꯃꯣꯏꯗꯤ ꯀꯣ ꯎꯝ ꯀꯔꯤ ꯀꯔꯤ ꯈꯥꯏꯔꯥ ꯂꯩꯕꯅꯤ ꯇꯦꯛꯁꯇꯒꯤ ꯃꯣꯏꯗꯤ
ꯉꯁꯤꯅ ꯀꯩꯅꯣ ꯑꯅꯧꯕ ꯃꯌꯥꯝ ꯆꯪꯉꯛꯄꯒꯤꯀꯣ ꯑꯔꯤꯕ ꯃꯤꯁꯤꯡꯁꯦ ꯌꯥꯝ ꯅꯨꯡꯉꯥꯏꯔꯝꯅꯤ
ꯑꯁ ꯃꯣꯏ ꯍꯣꯏ ꯃꯣꯏꯒꯤ ꯈꯥꯏꯐꯝꯗꯣ
ꯎꯝ
ꯃꯩꯅꯥ ꯑꯣꯖꯥ ꯊꯥꯕ ꯑꯃꯒ ꯍꯅ ꯈꯔ ꯆꯥꯡ
ꯑꯥ ꯀꯩꯅꯣ ꯈꯔ ꯁꯥꯡꯅ ꯑꯁꯤꯁꯦ ꯂꯩꯔꯗꯤ ꯈꯔ ꯀꯨꯏꯅ ꯂꯩꯕ ꯃꯤꯁꯤꯡꯗꯣ ꯑꯗꯨꯁꯤꯡꯁꯦ ꯈꯔ ꯏꯟꯀ꯭ꯔꯤꯖ ꯇꯧꯒꯗ꯭ꯔꯥ ꯃꯣꯏꯒꯤꯗꯣ
ꯏꯟꯀ꯭ꯔꯤꯁ ꯇꯧꯋꯦ
ꯑꯣ ꯑꯗꯨꯅꯦ ꯑꯁ ꯅꯣꯏꯁꯦ ꯌꯥꯝ ꯂꯩꯔꯝꯅꯤꯍꯦ
ꯃꯣꯏ ꯍꯥꯟꯅ ꯀꯩꯅꯣ ꯅꯪ ꯍꯥꯟꯅ ꯇꯧꯔꯛꯑꯃꯗꯤ ꯐꯗꯤ ꯐꯒꯅꯤ ꯃꯥ ꯅꯣꯏꯒꯤꯗꯣꯀꯣ
ꯎꯝ ꯑꯁ ꯈꯔ ꯈꯪꯉꯗꯤ ꯅꯨꯡꯉꯥꯏꯒꯗꯕ ꯎꯝ ꯀꯩꯅ
ꯑꯗꯨꯕꯨ ꯍꯧꯖꯤꯛ ꯍꯧꯖꯤꯛ ꯍꯧꯖꯤꯛ ꯍꯧꯖꯤꯛ ꯇꯧꯕꯗꯨꯁꯨ ꯂꯣꯏ ꯂꯣꯏꯗꯕꯤꯗ ꯑꯩꯈꯣꯏꯒꯤꯗꯣ ꯑꯗꯨꯝ ꯃꯄꯨꯡ ꯐꯥꯅ ꯇꯧꯕ ꯌꯥꯔꯗꯤ ꯌꯥꯏ ꯑꯗꯨꯁꯨ ꯐꯖꯅ ꯇꯧꯕ ꯌꯥꯈꯤꯒꯅꯤ
ꯎꯝ ꯂꯨ ꯑꯩꯁꯨ ꯄꯥꯝꯃꯨꯌꯦꯗꯅ
ꯄꯥꯝꯃꯨꯋꯦ ꯄꯥꯃꯨꯌꯦ ꯑꯗꯣ ꯍꯣꯏ ꯃꯤꯅ ꯐꯖꯅ ꯇꯧꯈ꯭ꯔꯕꯅꯦꯕ ꯃꯤ ꯈꯔꯗꯤꯀꯣ
ꯎꯝ
ꯍꯩ ꯍꯩꯏ ꯅꯨꯡꯁꯥ ꯑꯁꯤꯗꯀꯣ ꯌꯨꯝꯗꯣ ꯑꯗꯨꯝ ꯁꯥꯔ ꯂꯩꯌꯦꯅꯦ ꯑꯍꯤꯡ ꯑꯣꯏꯔꯁꯨ
ꯑꯣ ꯑꯩꯈꯣꯏꯁꯨꯅꯦ ꯐꯟ ꯊꯥꯔꯒ ꯑꯗꯨꯝ ꯇꯨꯝꯃꯤꯅꯦ
ꯑꯁ ꯑꯗꯨ ꯑꯩꯗꯤ ꯐꯦꯟꯒꯤ ꯃꯈꫭꯟꯁꯤꯡꯗꯣ ꯋꯦꯠ ꯁꯤꯜꯂꯦꯀꯣ
ꯎꯝ
ꯑꯁ ꯋꯥꯜꯀꯥꯞꯒꯨꯝꯕ ꯌꯦꯡꯕꯗꯅꯦ ꯒꯨ ꯒꯨꯕ ꯇꯧꯔꯒ ꯂꯩꯕꯗꫭ ꯃꯥ ꯍꯦꯛ ꯃꯨꯠꯕꯗ ꯎꯝ ꯅꯨꯡꯉꯥꯏꯌꯦꯗ ꯆꯥꯗꯤ ꯆꯥꯕ ꯑꯗꯨꯕꯨ ꯃꯈꯣꯟꯗꯣ
ꯃꯥꯠꯀꯦꯇꯣ
ꯁꯤꯁꯦ ꯏꯕꯥꯅꯤꯅ ꯍꯧꯖꯤꯛ ꯄꯥꯏꯔꯤꯁꯦ ꯑꯥ ꯃꯇꯝ ꯂꯩꯗꯅ ꯃꯣꯏꯒꯤꯗꯣ
ꯃꯇꯝ ꯂꯩꯕꯅꯦ ꯍꯣꯏ
ꯃꯨꯠꯇ꯭ꯔꯤꯐꯥꯎ ꯑꯗꯨꯝ ꯄꯥꯏꯗ꯭ꯔꯁꯨ ꯌꯥꯕ꯭ꯔꯣ
ꯑꯗꯨꯗꯤ ꯌꯥꯑꯦ ꯑꯗꯨꯕꯨ ꯅꯪꯒꯤ ꯄꯩꯁꯥꯗꯣ ꯌꯥꯝꯃꯔꯣꯏ ꯑꯗꯨꯗꯤ ꯅꯪꯅ ꯅꯪꯕꯨ ꯃꯤꯅ ꯀꯣꯜ ꯇꯧꯔꯗꯤ ꯅꯪ ꯃꯈꯣꯟꯗꫭ ꯇꯥꯕ꯭ꯔꯥ ꯇꯥꯗꯕ꯭ꯔꯥ ꯑꯗꯨꯝ ꯀꯣꯜꯗ ꯂꯩꯔꯗꯤ ꯊꯝꯒꯅꯨꯕꯀꯣ
ꯑꯣ
ꯑꯗꯨꯗꯤ ꯅꯪꯉꯒꯤꯗꯤ ꯅꯍꯥꯟꯋꯥ ꯉꯥꯡꯝꯗ꯭ꯔꯁꯨ ꯅꯪꯒꯅꯤ ꯑꯗꯨꯝ ꯄꯦꯃꯦꯟ ꯂꯩꯒꯅꯤ
ꯑꯆꯥ ꯑꯆꯥ ꯈꯪꯉꯦ ꯍꯧꯖꯤꯛꯇꯤ
ꯅꯪ ꯀꯨꯏꯅ ꯅꯪ ꯀꯣꯜꯗꯣ ꯃꯤꯅꯤꯠ ꯑꯃꯅꯤ ꯑꯃꯅꯤ ꯈꯗ ꯋꯥꯔꯤ ꯁꯥꯔꯒꯦ ꯑꯗꯨꯗꯤ ꯌꯥꯔꯣꯏꯀꯣ ꯄꯃꯦꯟꯗꫭ ꯅꯪ ꯄꯃꯦꯟ ꯐꯣꯕ ꯃꯇꯝꯗ ꯈꯪꯒꯅꯦ
ꯁꯤ ꯂꯣꯏꯗ꯭ꯔꯤ ꯐꯥꯛ ꯄꯨ ꯑꯗꯨꯝ ꯄꯥꯏꯗꯕꯅꯤꯀꯣ
ꯍꯣꯏ ꯑꯗꯨ ꯑꯗꯨ ꯂꯤꯃꯤꯠ ꯂꯩꯕꯗꯣ ꯑꯗꯨꯐꯥꯎ ꯄꯥꯏꯌꯧꯕ ꯑꯗꯨ ꯅꯍꯥꯟ ꯃꯤꯒꯤꯅꯦ ꯈꯔ ꯅꯨꯡꯉꯥꯏ ꯗꯗꯤ ꯐꯥꯔꯁꯗꯥ ꯃꯈꯣꯟ ꯇꯥꯗ꯭ꯔꯗꯤ ꯂꯥꯁ ꯐꯥꯎꯁꯨ ꯐꯣꯟ ꯇꯥꯎꯔꯦ ꯑꯗꯣ ꯑꯗꯨꯝ ꯄꯥꯏꯌꯣꯕ ꯅꯪ ꯋꯥ ꯉꯥꯡꯗ꯭ꯔꯁꯨ ꯌꯥꯏ ꯑꯗꯨꯝ ꯅꯥꯊꯟꯇꯥ ꯅꯪꯅ ꯉꯥꯡꯅꯤꯡꯕꯗꯨ ꯑꯗꯨꯝ ꯉꯥꯡꯉꯣꯀꯣ ꯑꯗꯣ ꯏꯁꯩꯒꯨꯝꯃꯗꯤ ꯁꯛꯂꯛꯄ ꯌꯥꯗꯦꯀꯣ
ꯀꯩ ꯀꯩꯅꯣ ꯄꯨꯊꯣꯛꯑꯒꯀꯣ ꯕꯤꯖꯤꯅꯦꯁ ꯇꯧꯒꯗꯕ
ꯍꯣꯏ
ꯈꯪꯗ꯭ꯔꯦꯍꯦ ꯁꯛꯇꯤꯃꯥꯟ ꯆꯠꯂꯒ ꯀꯩꯅꯣ ꯅꯣꯡꯒꯤ ꯕꯤꯖꯤꯅꯦꯁ ꯇꯧꯁꯤꯔꯥ ꯈꯜꯂꯦ
ꯗꯁꯕꯤꯟ ꯈꯣꯝꯁꯤꯔꯥꯅ ꯈꯜꯂꯤꯅꯦ ꯑꯩꯈꯣꯏꯁꯦ ꯋꯥꯕꯒꯤ ꯈꯣꯏꯗꯤ ꯑꯁ